ꯉꯁꯤ ꯀꯨꯅꯨꯡ ꯁꯣꯦ ꯁꯤ ꯊꯥ ꯁꯣ ꯋꯥ ꯑ ꯄꯩꯁꯥ ꯄꯣꯁꯦꯁ ꯇꯧ ꯀꯣ ꯄꯩꯁꯥ ꯄ꯭ꯔꯣꯁꯦꯁ ꯇꯧꯕ꯭ꯔꯣ
ꯇꯧꯔꯛꯀ ꯇꯧꯔꯛꯀꯤ ꯅꯪ ꯄꯨꯟꯅ ꯇꯣꯇꯦꯜꯗ ꯀꯌꯥꯃꯨꯛ ꯁꯨꯔꯒꯦ ꯕ꯭ꯔꯣ ꯐꯪꯒ
ꯊꯥꯔꯇꯤꯟ ꯊꯥꯎꯖꯦꯟ ꯍꯂ
ꯑꯩꯅ ꯊꯥꯔꯇꯤ ꯅꯠꯇ ꯑꯩꯅ ꯍꯥꯏꯕꯗꯤꯅꯦ ꯀꯩꯅꯣꯒꯤ ꯐꯣꯟ ꯀꯣꯜ ꯈꯛꯀꯤ ꯀꯌꯥꯃꯨꯛ ꯐꯪꯒꯦꯕ
ꯐꯣꯟ ꯀꯣꯜꯒꯤ ꯆꯥꯇ꯭ꯔꯨꯛ ꯃꯨꯛ ꯐꯪꯢ
ꯀꯩꯅꯣ ꯅꯪꯒꯤ ꯃꯈꯥ ꯇꯥ ꯄ꯭ꯔꯣꯁꯦꯁ ꯇꯧꯔꯛꯇꯦ
ꯑꯣꯀꯦꯗꯣ ꯆꯦꯛꯀꯤꯡꯗꯤ ꯊꯥꯔꯤꯕꯀꯣ ꯑꯩ ꯇꯥꯁꯤꯡꯗꯣ ꯗꯥꯛꯁꯤꯡꯗꯣ ꯃꯣꯏ ꯆꯦꯛ ꯇꯧꯔꯤꯅꯗꯤ ꯊꯥꯏꯌꯦꯕ
ꯑꯥ
ꯀꯃꯥꯏꯅ ꯇꯧꯕꯅꯣ ꯈꯪꯒꯦꯗ
ꯎꯝ ꯀꯩꯅꯣꯒꯤ ꯌꯨꯝ ꯆꯠꯂꯨꯕꯗꯕ꯭ꯔꯣ ꯄꯩꯁꯥ ꯀꯌꯥ ꯄꯤꯔꯝꯃꯕ ꯅꯃꯗ
ꯑ ꯄꯩꯁꯥ ꯄꯨꯕꯔꯦ ꯈꯠꯅꯔ ꯑꯃ ꯂꯥꯛꯏꯅꯦꯩ
ꯀꯌꯥ ꯇ ꯏꯕꯣ ꯑꯦ ꯌꯨꯝꯒꯤ ꯂꯩꯇ ꯂꯥꯏꯗ ꯈꯔ ꯑꯃꯨꯛ ꯎꯔꯃꯅꯤꯕ꯭ꯔꯣ ꯌꯨꯝ ꯆꯥꯎꯧꯔꯕꯃꯤꯅ
ꯁ ꯇ ꯂꯤꯕꯤ ꯂꯩ ꯂꯩ ꯆ ꯄꯥꯏ
ꯍꯥꯥ
ꯕꯤꯗꯤ ꯁꯥꯖꯜ ꯂꯩꯏꯃꯦ ꯑꯩꯅ ꯑꯗꯨꯕꯨ ꯌꯨꯝꯂ ꯆꯠꯂ ꯆꯪ ꯑꯩꯅ
ꯍꯅꯅꯨꯡ ꯑꯥꯏꯇ ꯅꯅꯥꯕ ꯕ꯭ꯔꯣꯒꯤ ꯕ꯭ꯔꯣꯅ ꯇꯦꯛ ꯇꯦꯛ ꯌꯥꯎꯖꯕ ꯃꯛꯇꯣ ꯀꯛꯊꯠꯂꯒ ꯕ꯭ꯔꯣ ꯀꯥ ꯍꯥꯞꯄꯤꯔꯝꯗ꯭ꯔꯦꯩꯅ ꯇꯥꯏꯕ ꯑ ꯕ꯭ꯔꯣꯗꯨꯗꯤ ꯕ꯭ꯔꯣꯒꯤꯗꯤ ꯀꯃꯥꯏꯅ ꯇꯧꯕ
ꯑꯩꯒꯤꯅ
ꯕ꯭ꯔꯣꯒꯤ ꯌꯨꯝꯖ ꯍꯥꯟꯅꯩ ꯑꯔꯤꯕꯗꯨꯗ ꯑꯄꯠꯄꯗꯨꯗ ꯑꯗꯨꯝ ꯂꯩꯗ꯭ꯔꯣꯔꯕꯣ
ꯋꯥꯄꯉꯥꯏ ꯇ ꯁꯤ ꯄꯥꯏꯗꯕ ꯁꯥꯔ
ꯑꯣ
ꯑꯁ ꯗꯁꯥꯅꯤꯍꯦꯕ꯭ꯔꯣ ꯕ꯭ꯔꯣ ꯍꯣꯏꯒꯤ ꯕ꯭ꯔꯗꯔ ꯑꯅꯤꯒꯤꯗꯤ ꯄꯛ ꯄꯛ ꯁꯥꯔꯦꯕ
ꯑꯧ ꯍꯧ ꯋꯥ ꯏꯗꯦ
ꯂꯣꯏꯗꯣꯔꯦ ꯑꯗꯨꯝ ꯀꯅ ꯇꯧꯈ꯭ꯔꯦꯕ ꯑꯗꯣ ꯕ꯭ꯔꯣꯒꯤꯁꯤꯅ ꯀꯃꯥꯏꯅ ꯇꯧꯗꯣꯏꯅꯣ ꯍꯌꯦꯡ ꯕ꯭ꯔꯣꯒꯤ ꯁꯥꯒꯦꯔꯗꯤ ꯕ꯭ꯔꯣꯒꯤ ꯂꯝꯁꯦ ꯎꯝ ꯀꯋꯥꯏ ꯂꯩꯔꯤꯕ꯭ꯔꯣꯒꯦ
ꯌꯥꯝ ꯖꯒꯥꯗ ꯁꯥꯎ ꯍꯥꯏꯔꯒꯅꯦ ꯑꯩꯈꯣꯏ ꯀꯥꯟ
ꯑꯝ
ꯑꯩꯈꯣꯏ ꯀꯥꯗ ꯐꯩ ꯑꯗꯨꯒꯤꯗꯤ ꯀꯔꯤꯝꯇ ꯂꯝꯒꯤꯗ ꯀꯩꯝꯇ ꯕꯦꯔꯥ ꯂꯩꯇꯦ ꯅꯣꯏ ꯇꯧ ꯀꯁꯤꯁ ꯇꯧꯖꯣ ꯑꯩ ꯊꯣꯡꯒꯥ ꯑꯟꯇ ꯄꯤꯌꯣ ꯍꯥꯏ
ꯑ ꯀꯩꯅꯣꯒꯤ ꯕ꯭ꯔꯣꯍꯣꯏ ꯀꯩꯅꯣꯗ ꯃꯅꯤꯡꯂꯣꯝ ꯊꯣꯛꯐꯝꯗꯨꯗ ꯀꯩꯅꯣ ꯌꯨꯝ ꯑꯃ ꯂꯩꯗꯅ ꯑꯗꯨꯅ ꯀꯅꯥꯏꯨꯝ ꯑꯣꯗꯨꯅꯣ
ꯃꯅꯤꯡꯂꯣꯝ ꯊꯣꯡꯐꯝꯗ ꯑꯗꯨ
ꯑꯩ ꯊꯣꯡꯒꯥꯟ ꯑꯅꯧꯕ ꯌꯨꯝ ꯁꯥꯕꯗꯨ ꯊꯣꯡꯒꯥꯟ ꯊꯣꯛꯐꯝꯗ ꯑꯃ ꯂꯩꯗꯅ ꯌꯨꯝ ꯑꯃ
ꯑꯩꯈꯍꯜꯂꯦ ꯇꯨꯝꯃꯝꯕꯗꯣ ꯑꯩꯈꯣꯏꯅ
ꯑꯩꯈꯣꯏ ꯅꯣꯏꯅ ꯇꯨꯝꯃꯝꯕꯗꯨꯒꯤ ꯑꯋꯥꯡ ꯊꯪꯕ ꯍꯥꯏꯗꯣꯏꯔꯥ ꯃꯈꯥ ꯊꯪꯕ ꯍꯥꯏꯗꯣꯏꯔꯥ
ꯄꯁꯟ ꯂꯣꯏꯕꯗ꯭ꯔ ꯄꯁꯟ ꯂꯣꯏꯕꯗ
ꯑꯥ ꯐꯣꯔꯆꯠ ꯂꯩꯕꯗꯣ
ꯂꯩꯅꯤ ꯀꯩꯅꯣ ꯑꯩꯈꯣꯏ
ꯍꯥꯥ
ꯃꯤꯒꯤꯅꯦ
ꯑꯣ
ꯑ
ꯑꯗꯨ ꯃꯤ ꯍꯥꯏꯁꯦ ꯀꯅꯥ ꯍꯥꯏꯅꯣ
ꯑꯗꯨ ꯆꯥꯛ ꯑ ꯁꯣꯅꯤꯀꯥꯒꯤꯅ
ꯑ
ꯃꯕꯨꯛꯀꯤ
ꯎꯝ
ꯃꯣꯏ ꯀꯀꯥ ꯂꯩꯕꯅꯦ ꯃꯣꯏꯅ ꯑꯃꯨꯛ ꯑꯁꯣꯝꯗ ꯃꯣꯏ ꯃꯄꯥꯁꯤꯅ ꯑꯁꯣꯝꯗ ꯃꯄꯥꯗ ꯃꯣꯏ ꯃꯄꯨꯗꯨꯁꯨ ꯌꯥꯎ ꯏꯜꯂꯛꯄ ꯍꯥꯏꯇꯥꯔꯦ ꯑꯩꯈꯣꯏ ꯁꯣꯝꯗ
ꯁꯥ ꯑ ꯀꯩꯖꯥ ꯄꯤꯖꯥꯕꯄꯔꯣ ꯌꯨꯝꯗ ꯂꯩꯇ ꯂꯩꯇ ꯆꯎꯁꯦ
ꯁꯤꯀꯥꯜ ꯇꯧꯖꯦꯟꯗ ꯇꯧꯗ꯭ꯔꯦ
ꯆꯤꯛꯀꯜꯗꯤ ꯊꯩꯕꯣꯡ ꯊꯣꯡꯉꯝꯃꯤꯔ ꯆꯤꯛꯀꯜ ꯍꯥꯏꯔꯒ
ꯀꯩꯅꯣ ꯍꯥꯏꯅ ꯀ ꯂꯣꯞ ꯏꯁꯇꯔ ꯍꯥꯏꯕ ꯀꯩꯅꯣ
ꯏꯁ ꯂꯣꯇꯔꯒꯦꯔ ꯄꯥ ꯄꯨꯔꯤꯗ ꯕ꯭ꯔꯣ ꯑꯝꯇꯪ ꯆꯥꯎꯈꯤꯗꯅ ꯑꯗꯨꯗ
ꯀꯥꯏꯗ ꯌꯎꯟ ꯆꯦꯗꯗ
ꯈꯪꯗꯦ ꯃꯤ ꯌꯥꯝ ꯀꯩꯅꯣ ꯇꯧꯕ ꯌꯥꯝ ꯍꯧꯖꯤꯛ ꯚꯥꯏꯔꯦꯟ ꯑꯣꯏꯔꯤꯌꯦ
ꯈꯨꯠꯇ ꯭ꯂꯣꯣꯄꯒ
ꯍꯣ ꯍꯣꯏ ꯍꯣꯏ ꯆꯨꯖꯥꯛꯀ ꯍꯥꯞꯄꯒ ꯕꯥꯇꯤꯟ ꯇꯧꯔ ꯍꯩꯗꯣꯛꯄꯤ ꯍꯩꯗꯣꯛꯑ ꯆꯥꯕꯗꯣ ꯕꯥꯇꯤꯟꯗ ꯄꯨꯊꯣꯔꯣ ꯍꯥꯏꯗꯣꯛꯑꯣ ꯆꯥꯕꯗꯣ
ꯍꯗ ꯌꯥꯏ ꯇꯧꯖꯤ ꯌꯥꯏ ꯇꯗ ꯐꯥꯏꯗꯣ ꯑꯂ ꯈꯨ
ꯍꯥ ꯑꯊꯤꯕꯣꯂꯑꯣꯏ
ꯍ ꯎꯝ ꯎꯝ ꯎꯝꯝ
ꯏꯕꯣꯝꯇ ꯁꯥꯛ ꯈꯥꯡꯂꯤ ꯅꯨꯃꯤꯠꯇ ꯆꯥꯎ ꯈꯥꯡ ꯅꯨꯃꯤꯠ ꯆꯥꯎꯁꯤꯗꯅ
ꯏꯏꯅꯦ
ꯂꯨꯄꯥ ꯀꯌꯥꯃꯨꯛ ꯄꯤꯖꯅ ꯑꯗꯨꯕ ꯈꯔꯗꯤ ꯇꯥꯡꯉꯝꯗꯧ ꯃꯥꯂꯤ ꯁꯤ ꯐꯨꯟꯅꯤꯅꯤ
ꯍꯣꯏꯠꯇ
ꯀ꯭ꯔꯦꯞꯁꯀ ꯇꯧꯔꯒ ꯒ꯭ꯂꯨ ꯈꯨꯠꯇ ꯒ꯭ꯂꯣ ꯎꯞꯄꯒ ꯒ꯭ꯔꯦꯚꯤꯒꯗꯣ ꯍꯩꯖꯤꯜꯂꯒ ꯗꯤꯅꯔꯗꯣ ꯑꯥꯎꯠꯁꯥꯏꯠꯇ ꯇꯧꯕ ꯌꯥꯏꯑꯕ ꯅꯝ ꯐꯥꯗꯣ ꯑꯩ ꯁꯤꯒꯤ ꯀꯔꯤ ꯌꯥꯏ ꯄꯩꯁꯥ ꯆꯪꯉꯀꯥꯟꯗ ꯍꯥ
ꯀ ꯌꯥꯒꯤ ꯄꯩꯁꯥꯗ ꯈꯪꯗꯦꯅꯤ ꯇꯥꯛ ꯆꯅꯧꯕꯅ ꯂꯥꯛꯑꯅꯤ
ꯅꯪꯒꯤ ꯇꯥꯛ ꯍꯧꯖꯤꯛꯐꯥꯎ ꯕ꯭ꯔꯣ ꯅꯪꯒꯤ ꯇꯥꯛꯁꯦ ꯍꯧꯖꯤꯛꯐꯥꯎ ꯍꯥꯞꯄꯛꯇ꯭ꯔꯤꯕ
ꯍꯥꯄꯛꯇꯤ ꯑꯩꯒꯤꯗꯤ ꯍꯥꯟꯅꯒꯤ ꯇ꯭ꯔꯥꯟꯁꯀ꯭ꯔꯤꯞꯁꯟꯗꯨꯗꯤ ꯌꯥꯔꯤ
ꯑꯣ ꯑꯜꯜꯂꯤ ꯃꯤꯇ ꯂꯕ ꯇ꯭ꯔꯁꯀ꯭ꯔꯤꯞꯁꯟꯁꯦ
ꯀꯗ ꯀ ꯅꯏꯗꯤ
ꯄ꯭ꯔꯣꯁꯦꯁ ꯇꯧꯕ ꯄꯩꯁꯥꯌꯥꯃꯨꯛ ꯂꯩꯒꯦꯕ꯭ꯔꯣꯒꯦ
ꯁꯤꯁꯤꯗꯔꯛꯇꯦ ꯊꯦ ꯇꯧꯂ
ꯍꯧꯖꯤꯛ ꯑꯅꯧꯕ ꯇꯥꯛ ꯏꯕꯩꯁꯨ ꯄ꯭ꯔꯣꯁꯦ ꯀꯔꯤꯝ ꯇꯧꯔꯇꯦ
ꯄ ꯃꯂ ꯀꯗ ꯂꯩꯔꯤ
ꯑꯩꯅ ꯄ꯭ꯔꯣꯁꯦꯁꯇ ꯂꯤꯁꯤꯡ ꯃꯉꯥꯃꯨ ꯂꯩ ꯅꯠꯇ꯭ꯔꯕ
ꯆꯦꯛꯀꯤ ꯇꯁꯇꯣ ꯇꯧꯈꯤꯕ ꯇꯥꯛꯁꯨ ꯂꯤꯁꯤꯡ ꯃꯉꯥ ꯂꯩꯔꯤꯑꯕ
ꯑꯣ ꯆꯦꯛꯀꯤꯡ ꯇꯧꯔꯒ
ꯆꯦꯛꯀꯤꯡꯖꯥꯡ ꯑꯃ ꯑꯣꯏꯅ ꯆꯦꯛ ꯇꯧꯔꯛꯇ꯭ꯣꯕ
ꯀꯩꯅꯣ ꯁꯨꯝ ꯇꯞꯄꯤꯁꯤꯕꯣ ꯃꯣꯏꯒꯤ ꯐꯪꯁꯟꯁꯦ
ꯀꯖ ꯀꯠꯊꯣꯛꯕꯗꯤ ꯑꯩꯗꯤ ꯇꯥꯛꯁꯨ ꯁꯥꯠ ꯑꯃ ꯇꯧꯕꯒ ꯄꯩꯁꯥ ꯁꯥꯠ ꯂꯥꯛꯄ ꯑꯗꯨꯅꯤ ꯑꯩꯈꯣꯏ ꯄꯥꯝꯃꯤꯩ
ꯑꯗꯨꯅꯦ ꯍꯥꯏꯁꯦ ꯑꯩꯈꯣꯏꯗꯤ ꯉꯁꯤ ꯇꯧꯔꯒ ꯍꯦꯛ ꯂꯣꯏꯕ ꯃꯤꯅꯤꯠ ꯁꯦꯀꯦꯟ ꯐꯥꯗꯕꯤ ꯇ꯭ꯔꯤꯡ ꯀꯥꯞꯁꯤ ꯁꯜꯂꯛꯄꯁꯤꯦ ꯁꯤꯅꯦꯕ ꯑꯩꯅ ꯌꯥꯝ ꯄꯥꯝꯖꯩ
ꯍꯂꯣ
ꯍꯥꯝ
ꯑꯥꯎ ꯌꯦ
ꯔꯣ ꯇ꯭ꯨꯁꯟ ꯆꯠꯇꯧꯔꯣ ꯁꯟꯗꯦꯅꯤꯅꯦ
ꯎ
ꯀꯩ ꯌꯦꯟꯖꯥꯛ ꯊꯣꯡꯗꯔꯕ꯭ꯔꯣ ꯑꯗꯨꯗ
ꯆ ꯆ ꯑꯗꯨ
ꯉꯁꯤ ꯅꯊꯠꯂꯛꯏꯦ ꯅꯠꯇ꯭ꯔꯔꯕ꯭ꯔꯣ
ꯂꯩꯇꯦ ꯙ꯭ꯌꯥꯟꯗ ꯍꯣꯏ ꯆꯤꯡ ꯀꯥ ꯆꯠꯅꯤ ꯍꯥꯏꯒꯦꯅꯤ ꯆꯠꯅꯝꯗꯧ ꯃꯥꯜꯂꯦ
ꯎꯝ ꯀꯩꯅꯣꯅꯦ ꯂꯣꯞꯁꯇꯗ ꯂꯩꯔꯛꯀꯦ ꯊꯣꯡꯁꯤꯔꯕ ꯑꯗꯨꯗ
ꯎ ꯀ꯭ꯔꯦꯞꯁ ꯇ ꯇꯧ ꯆ ꯀ꯭ꯔꯦꯞꯁ
ꯀꯦꯞꯁꯀ ꯂꯣꯞꯁꯇꯒ ꯄꯨꯔꯛꯒ ꯇꯧꯗꯣꯏꯅꯤ ꯀꯅ ꯅꯪ ꯊꯣꯡ ꯍꯥꯏꯒꯗ꯭ꯔꯥ
ꯇ
ꯅꯠꯇ꯭ꯔꯒꯅ ꯅꯥꯄꯤ ꯆꯥꯕꯤ ꯁꯤꯗ ꯀꯤꯂꯣ ꯑꯅꯤ ꯑꯍꯨꯝ ꯇꯥꯕꯗꯣ ꯁꯤꯗ ꯌꯣꯜꯂꯤ ꯂꯩꯔꯧꯔꯕ ꯑ ꯍꯥꯏꯐꯦꯠ ꯌꯥ ꯂꯥꯛꯥꯎꯔꯕ ꯎꯝ ꯅꫭ ꯅꫭ ꯅꫭ ꯊꯣꯡꯒꯥꯟꯗ ꯌꯣꯜꯂꯦ ꯊꯩꯕꯣꯡꯁꯦ ꯈꯔ ꯄꯦꯄ ꯍꯧꯔꯦꯕꯣ ꯅꯍꯥꯟꯒꯤꯗꯣ ꯃꯅꯝ ꯈꯔ ꯂꯥꯛꯄꯗꯨ ꯑꯩꯅ ꯉꯁꯥꯏ ꯑꯇꯦꯝ ꯃꯈꯨꯠꯇ ꯂꯩ ꯌꯦꯡꯉꯛꯄꯗꯅꯥ ꯈꯔ ꯃꯨꯟꯕ ꯋꯥꯠꯂꯤꯅ ꯄꯦꯠꯇꯤ ꯄꯦꯂꯤ ꯄꯦꯦ ꯄꯦꯠ ꯂꯑꯣ
ꯎꯝ
ꯍꯩꯕꯣꯡ
ꯅꯣꯡ ꯅꯤꯅꯤ ꯅ ꯋꯥꯒꯤꯡ ꯆꯠꯠꯇꯕ
ꯑꯩ ꯋꯥ ꯉꯁꯤꯗꯤ ꯑꯣꯞ ꯂꯩꯌꯦ ꯔꯤꯀꯣꯚꯔ ꯇꯧꯋꯤꯅꯦ ꯍꯛꯆꯥꯡꯒꯤ ꯁꯟꯗꯦꯁꯤ ꯔꯤꯀꯣꯚꯔ ꯇꯧꯋꯦ ꯑꯗꯨꯏ ꯇꯧꯕꯅꯦ
ꯑꯩꯗꯤ ꯆꯦꯟꯗꯔꯦ ꯉꯁꯤ ꯁꯟꯗꯦ ꯄꫭꯊꯥꯏ ꯑꯈꫭꯏ ꯕꯦꯕꯤꯅ ꯀꯣꯏ ꯆꯧꯖꯦꯆ ꯍꯥꯏꯖꯜ ꯂꯛꯇꯅ
ꯑ ꯕ꯭ꯔꯅꯥꯁ ꯑꯃ ꯉꯁꯤ ꯍꯨꯝꯖꯨ ꯃꯅꯥꯛ ꯆꯪꯗꯕ꯭ꯔꯥ ꯑꯩꯗꯤ ꯆꯪꯉꯣ ꯃꯥꯜꯂꯤꯗ ꯕ꯭ꯔꯣ ꯅꯪ ꯑꯩꯉꯣꯟꯗ ꯑꯩꯉꯣꯟꯗꯐꯧꯇꯤ ꯋꯥꯠꯂꯣꯅꯒꯨꯝꯁꯤꯗ
ꯑꯩ ꯁꯨꯝ ꯆꯤꯡꯅꯔꯛꯄ ꯍꯥꯏꯇꯥꯔꯦꯕꯥ
ꯄ꯭ꯔꯥꯏꯚꯦꯠ ꯔꯤꯂꯦꯁꯟꯁꯤꯞ ꯊꯝꯃꯛꯄ ꯃꯥꯟꯕ ꯍꯥꯏꯇꯥꯔꯦ ꯀꯔꯝ ꯍꯥꯏ ꯈꯥꯏꯗꯣꯛꯅꯗꯕꯤ ꯀꯦ ꯄꯟꯊꯨꯡ ꯌꯧꯗ꯭ꯔꯤꯕ ꯀꯔꯝ ꯍꯥꯏꯗꯣꯛꯅꯗꯕꯤꯒꯦ ꯍꯥꯏꯕ ꯃꯥꯟꯕ ꯍꯥꯏꯇꯥꯔꯦ ꯕ꯭ꯔꯣꯖꯤꯁ ꯑꯍꯃꯗꯁ ꯁꯤꯅ ꯏꯃꯥꯟꯅꯕ ꯏꯕ꯭ꯔꯥꯗꯤꯟ ꯍꯥꯏ ꯍꯣꯡꯌꯨꯒꯤ ꯑꯣꯏꯅ ꯂꯩꯕꯅꯤꯅ ꯃꯥ
ꯍꯣꯡꯗꯣꯛꯏꯅꯦ ꯍꯥꯏ ꯑꯗꯨꯗꯤ ꯑꯩ ꯅꯉꯣꯟꯗꯁꯨ
ꯑꯩꯉꯣꯟꯗ ꯅꯨꯄꯤꯒꯤ ꯀꯩꯀꯥꯒꯤ ꯈꯔ ꯂꯩꯕꯁꯦꯅ ꯍꯥꯏꯔꯦ ꯏꯃꯥꯟꯅꯕꯩ ꯃꯥꯏ ꯅꯨꯄꯤꯒꯤꯅꯤꯒ ꯍꯥꯏꯗ ꯑꯩꯈꯣꯏ ꯁꯣꯡ ꯌꯣꯛꯈꯤꯅꯤꯌꯦ ꯂꯥꯛ ꯁꯣꯡ ꯌꯣꯛꯑꯣ ꯂꯩꯕ ꯗꯦ ꯑꯗꯨꯗ ꯑꯩꯌꯦꯡ ꯀꯛꯆꯤꯡ ꯆꯤꯡꯅ ꯈꯜꯂꯛꯏꯁꯦ ꯕ꯭ꯔꯣꯁꯦ ꯑꯩ ꯉꯁꯤ ꯉꯁꯤꯖꯩ ꯆꯪꯉꯝꯗꯧ ꯃꯥꯟꯕ ꯍꯥꯏꯇꯥꯔꯦ ꯃꯅꯥ ꯃꯁꯤꯡ ꯈꯔ ꯄꯨꯔꯛꯇ꯭ꯔꯣ
ꯀꯔꯥ ꯍꯥꯏꯗ ꯌꯥ
ꯁꯤꯁꯤꯡꯒꯤ ꯀꯩ ꯑꯇꯥꯔꯦꯅꯦ ꯁꯤꯡꯒꯤ ꯃꯅꯥ ꯃꯁꯤꯡ
ꯖꯤꯝꯗꯈꯣꯏ ꯆꯂꯑꯅ ꯆꯂ
ꯑꯆꯥ
ꯀꯩꯅ ꯊ ꯗꯙꯥꯛ ꯀ ꯐꯤꯤꯁ ꯀꯇꯥ ꯑꯣꯏ
ꯎꯝ ꯄꯥꯏ ꯍꯥꯏꯖꯜꯂꯤꯅꯁꯥꯝ ꯆ ꯎꯗ꯭ꯔꯦ
ꯑ ꯊꯛꯛꯇ ꯁꯥꯏꯦ ꯐꯤꯁꯃꯦ ꯆꯥꯒꯦ ꯅ
ꯎꯝ ꯉꯥꯇꯣꯛ ꯉꯥꯔꯤ ꯉꯧꯕꯗꯣ ꯃꯥꯜꯂꯒ
ꯀꯦ ꯗꯦꯠ ꯀꯗ
ꯁꯃ ꯇꯤꯟ ꯍꯤꯗꯤ
ꯗꯦꯠ ꯁꯕꯦꯟꯗꯤ ꯉꯁꯤ ꯗꯦꯠ ꯁꯥꯀꯦꯟ ꯑꯣꯏꯅ ꯅꯠꯇꯦ ꯁꯤꯛꯁꯅꯤ ꯐꯥꯏꯚ ꯃ ꯐꯥꯏꯚꯅꯤ
ꯑꯁ ꯀꯩꯅꯣꯕꯣ ꯍꯌꯦꯡ ꯑ ꯃꯣꯏ ꯀꯩꯅꯣꯒꯤ ꯍꯌꯦꯡ ꯃꯦꯛꯁꯤꯀꯣꯒ ꯏꯪꯂꯦꯟꯒꯩ ꯃꯦꯠꯁꯦꯕ꯭ꯔꯣ
ꯎꯝ
ꯀꯩꯅꯣꯁꯤꯗ ꯏꯪꯂꯦꯟꯁꯨ ꯐꯖꯩꯅꯤꯗꯅ ꯑ ꯃꯦꯛꯁꯤꯀꯣꯁꯨ ꯕꯣꯟ ꯐꯖꯩꯕꯀꯣ ꯑꯗ ꯃꯣꯏ ꯃꯦꯛꯁꯤꯀꯣꯅ ꯐꯟꯒꯤ ꯑꯦꯗꯚꯥꯟꯇꯦꯖꯁꯦ ꯀꯔꯤꯩꯅꯣ ꯍꯥꯏꯀꯥꯟꯗ ꯃꯦꯛꯁꯤꯀꯣꯗꯤ ꯃꯣꯏ ꯕꯣꯟꯁꯦ ꯃꯦꯛꯁꯤꯀꯣ ꯁꯤꯇꯤꯗ ꯁꯥꯟꯅꯗꯣꯏꯅꯦꯕ
ꯑꯣ ꯎꯝ
ꯑꯗꯨꯗ ꯁꯥꯟꯅꯔꯝꯅꯤꯅꯕ꯭ꯔꯣ ꯍꯣꯝ ꯀꯩꯅꯣ ꯑꯣꯏꯕꯒꯤ ꯃꯣꯏꯒꯤ ꯀꯩꯅꯣꯁꯦ ꯁꯤ ꯂꯦꯕꯦꯜꯗꯒꯤ ꯃꯣꯏꯒꯤ ꯍꯧꯨꯖꯤꯛꯀꯤ ꯃꯦꯛꯁꯤꯀꯣ ꯁꯤꯇꯤ ꯍꯥꯏꯁꯦ ꯁꯕꯦꯟ ꯍꯟꯗ꯭ꯔꯦꯗ ꯐꯤꯠ ꯍꯦꯟꯅ ꯁꯕꯦꯟ ꯊꯥꯎꯖꯟ ꯐꯤꯠ ꯍꯦꯟꯅ ꯋꯥꯡꯉꯦ ꯍꯥꯏꯕ ꯁꯤꯔꯤꯕꯗꯒꯤ ꯇꯗ꯭ꯔꯣ
ꯇꯥꯏꯌꯦ ꯑ
ꯑꯗꯨ ꯋꯥꯡꯕꯅꯤꯅ ꯑꯣꯛꯁꯤꯖꯦꯟꯗ ꯇ꯭ꯋꯦꯟꯇꯤ ꯄꯥꯔꯁꯦꯟ ꯀꯩꯅꯣ ꯑꯣꯏ ꯍꯥꯏꯕ ꯂꯦꯁ ꯑꯣꯏꯌꯦꯅ ꯍꯥꯏꯕ ꯍꯟꯊꯅ ꯍꯥꯏꯕ
ꯎꯝ
ꯑꯗꯨꯅ ꯃꯦꯛꯁꯤꯀꯣꯗ ꯑꯦꯗꯚꯥꯟꯇꯦꯖ ꯌꯥꯝ ꯐꯪꯒꯗꯕ ꯍꯥꯏꯇꯥꯥꯔꯦ ꯍꯥꯏꯗꯤ ꯃꯣꯏꯗꯤ ꯑꯦꯗꯥꯞ ꯇꯧꯔꯕꯅꯦꯕ
ꯎꯝ
ꯑꯗꯨꯅ ꯍꯧꯖꯤꯛꯀꯤ ꯏꯁꯇꯦꯗꯤꯌꯝꯁꯤꯗ ꯁꯥꯟꯅꯕꯗꯅꯦ ꯃꯦꯛꯁꯤꯀꯣꯅ ꯃꯦꯠꯁ ꯅꯥꯏꯟꯇꯤꯃꯨꯛ ꯁꯥꯟ ꯁꯥꯟꯅꯕꯁꯤꯗ ꯍꯧꯖꯤꯛ ꯐꯥꯎꯗ ꯃꯦꯁ ꯄꯣꯔꯤꯁꯦ ꯑꯅꯤꯈꯛꯇ ꯉꯥꯏꯔꯤꯕ ꯑꯗꯨꯗ ꯃꯦꯠꯁꯦ ꯀꯥꯕꯁꯦ ꯃꯤꯅꯨꯡꯁꯤ ꯀꯣꯟꯅ ꯀꯥꯅꯤ ꯀꯟꯅ ꯍꯥꯏꯅꯔꯤꯕꯅꯤ ꯑꯗꯣ ꯑꯗꯣ ꯑꯩ ꯕꯦꯠꯁꯦ ꯇꯧ ꯑꯩꯁꯦ ꯃꯦꯛꯁꯤꯀꯣ ꯇꯧꯖꯦꯔ ꯁꯨꯝ ꯈꯜꯂꯤꯅꯦꯕ ꯑꯗꯣ ꯕꯦꯠꯁꯦ ꯚꯏ ꯃꯦꯛꯁꯤꯀꯣꯅ ꯍꯦꯟꯅ ꯋꯥꯡꯉꯦꯕ ꯄꯩꯁꯥꯁꯦ ꯊꯥꯕ ꯏꯪꯂꯦꯟꯗꯤꯪꯂ ꯃꯤꯁꯨ ꯏꯪꯂꯦꯟ ꯀꯩꯀꯩ ꯍꯥꯏꯇꯥꯔꯦ ꯃꯤꯗꯣ ꯐꯖꯕꯅꯤꯅ ꯏꯪꯂꯦꯟ ꯉꯥꯛꯇꯅꯦꯕ ꯊꯥꯅꯩꯁꯦ ꯅ ꯈꯪꯗꯦ ꯑꯇꯩ ꯑꯩ ꯀꯩ ꯃꯦꯛꯁꯤꯀꯣ ꯊꯥꯁꯤ ꯏꯪꯂꯦꯟ ꯊꯥꯁꯤꯔꯥ ꯗ꯭ꯔꯣꯍꯣ ꯊꯥꯁꯤꯔꯥ ꯈꯜꯂꯤ ꯍꯥꯝ
ꯃꯣꯏ ꯃꯁꯤ ꯑꯗ ꯈꯪꯨ
ꯑꯩꯁꯨ ꯃꯦꯛꯁꯤꯀꯣ ꯃꯤꯁꯤꯡꯗꯤ ꯑꯗꯨ ꯐꯖꯅ ꯍꯥꯏꯅꯩꯌꯦꯕ ꯃꯃꯥ ꯃꯦꯛꯁꯤꯀꯣꯗꯤ ꯍꯥꯟꯗꯩ ꯕꯣꯜ ꯐꯖꯕꯅꯦꯕ ꯁꯣ ꯇꯤꯟꯗꯣꯖ ꯀꯩ ꯍꯥꯏꯇꯥꯔꯦ ꯕ꯭ꯔꯥꯖꯤꯜꯅ ꯀꯀꯥꯏꯗꯨ ꯌꯥꯝ ꯋꯥꯅ ꯀꯥꯕꯅꯦꯕ ꯇꯨ ꯑꯩꯠꯇꯤꯟꯗ
ꯑꯌ ꯑꯌꯨꯒꯣ
ꯍꯌꯦꯡ ꯑꯌꯨꯛ ꯄꯨꯡ ꯃꯉꯥ ꯃꯈꯥꯏꯗ ꯃꯦꯛꯁꯤꯀꯣꯒꯤ ꯏꯪꯂꯦꯟꯒ ꯂꯩꯌꯦꯦꯕ ꯉꯁꯤ ꯄꯨꯡ ꯑꯃ ꯃꯈꯥꯏ ꯗ ꯭ꯔꯦꯖꯤꯜꯒ ꯅꯣꯤꯒꯂꯦ
ꯉꯁꯤꯗꯤ ꯅꯨꯡꯉꯥꯏꯅꯤꯍꯦ ꯌꯦꯡꯅꯤꯡꯉꯖ ꯒꯗ
ꯑꯗꯨꯅ ꯑꯩꯁꯨ ꯑꯩꯁꯨ ꯍꯧꯖꯤꯛ ꯑꯗꯨꯝ ꯆꯥꯛ ꯍꯦꯛ ꯄꯣꯛꯄ ꯇꯨꯝꯒꯗꯕ ꯄꯨꯡ ꯕꯥꯔꯣ ꯕꯥꯔꯣ ꯃꯈꯥꯏ ꯁ꯭ꯋꯥꯏ ꯍꯧꯒꯍꯜꯂꯗꯕꯗꯨꯣ
ꯄꯨꯡ ꯑꯃ ꯃꯈꯥꯏꯗ ꯍꯡ ꯌꯥꯕ꯭ꯔꯥ ꯡ ꯊꯥꯔꯦꯕꯀꯣ
ꯑ
ꯂꯤꯡꯗꯗꯗꯒꯤ ꯀꯩꯅꯣ ꯌꯦꯡ ꯇꯧ
ꯑꯁ ꯀꯩꯅꯣ ꯇꯔꯕ꯭ꯔꯣ ꯑꯩꯈꯣꯏꯡ ꯌꯦꯡꯁꯤꯔꯥ
ꯍꯗ ꯀꯥꯄ꯭ꯔꯣ
ꯑꯩꯈꯣꯏ ꯀꯥꯞꯄ ꯍꯥꯏꯁꯦ ꯃꯤꯕꯤ ꯂꯩ ꯂꯦꯞꯇꯣꯞꯇꯨꯗꯩ ꯀꯩꯅꯣ ꯍꯣꯔꯦꯟ ꯖꯤ ꯐꯥꯏꯞ ꯀꯩꯅꯣ ꯇꯧꯔꯒ ꯌꯥꯔ ꯗꯤ ꯀꯩꯅꯣ ꯇꯧꯔꯛꯀꯦꯕ ꯂꯥꯛꯑꯣ ꯄꯨꯟꯅ ꯃꯊꯛ ꯅꯤꯡꯇꯝꯗ꯭ꯔꯣ ꯑꯗꯨꯒ ꯑꯩꯈꯣꯏꯗ ꯑꯗꯨꯝ ꯂꯦꯛꯈ꯭ꯔꯣ
ꯑꯩ ꯇꯨꯝꯅꯤꯡꯉꯦꯨꯡ ꯇꯨꯡꯒꯤ ꯍꯣꯔꯦꯟ ꯦ ꯋꯥꯀꯤꯡ ꯆꯦꯂꯦ
ꯎꯝ ꯊꯒ
ꯎꯝ
ꯑꯩꯖꯨꯀꯣ ꯚꯥꯏ ꯖꯤ ꯐꯥꯏꯚꯇꯣ ꯀꯩꯅꯣ ꯇꯧ ꯇꯥꯔꯗꯤ ꯑꯩꯈꯣꯏꯗ ꯑꯗꯨꯝ ꯌꯦꯡ ꯌꯥꯝꯅꯦꯕ ꯂꯦꯞꯇꯣꯞ ꯂꯩꯕꯅꯤꯅ ꯃꯤ ꯀꯧꯁꯜꯂꯒ ꯑꯗꯨꯝ ꯃꯤꯒꯤꯗꯤ ꯑꯁ ꯖꯤ ꯐꯥꯏꯚꯇꯣ ꯑ ꯄꯥꯁ ꯇꯧꯕꯗꯣ ꯑꯩ ꯄꯥꯁ ꯇꯧꯁꯦ ꯈꯝꯕ ꯆꯅꯤ ꯂꯨꯄꯥ ꯆꯅꯤ ꯇ ꯂꯨꯄꯥ ꯆꯥꯝꯔꯤꯅꯦ ꯇꯟꯕ ꯍꯥꯏꯗ